ꯇꯌꯦ ꯇꯌꯦ
ꯀꯩꯗꯧꯔꯃꯤꯅꯣ
ꯆꯨꯝꯃꯤ ꯄꯝꯃꯤꯅꯤꯅꯦ ꯑ ꯇꯨꯏꯁꯟ ꯆꯠꯂꯨꯕꯅꯦ ꯑꯗꯨꯒꯤ ꯄꯣꯊꯥꯔꯝꯃꯤꯝ
ꯑꯣ ꯑꯉꯥꯡꯗꯨꯨ ꯍꯦꯟ ꯇꯧꯋꯤꯔꯣ ꯖꯦ
ꯑꯉꯥꯡ ꯇꯨꯏꯁꯟꯖꯦ ꯍꯣꯏ ꯑꯃ ꯇꯧꯋꯦ ꯀꯨꯏꯅ ꯇꯧꯕ ꯅꯠꯇꯦꯗ ꯁꯨꯝ ꯉꯥꯏꯍꯥꯛ ꯄꯨꯡ ꯑꯃ ꯀꯩ ꯑꯃ ꯇꯧꯕꯇꯪ
ꯑꯣ ꯀꯅꯣ ꯑꯉꯥꯡ ꯀꯌꯥ ꯑꯃꯈꯛꯇꯔꯣ
ꯑꯉ ꯑꯃꯨꯗꯪꯅꯦ ꯈꯣꯏ ꯏꯆꯦꯒꯤ ꯃꯆꯥꯅꯤꯗ
ꯑꯣ
ꯑꯁꯨꯝ ꯑꯩꯟ ꯇꯥꯛꯄ
ꯑꯉꯥꯡ ꯈꯌꯥꯝ ꯇꯧꯖꯤꯜꯂꯨ ꯀꯩꯅꯣ
ꯑꯁ ꯑꯉꯥꯡ ꯌꯥꯝ ꯇꯧꯕꯖꯤ ꯉꯝꯗꯦꯅꯦ ꯍꯥꯏꯗꯤ ꯑꯇꯩ ꯑꯇꯩ ꯇꯧꯗ꯭ꯔꯕꯣꯏꯗꯤ ꯐꯕꯀꯣ
ꯎꯝ
ꯗꯤ ꯑꯃꯨꯛ ꯑꯩꯒꯤ ꯔꯨꯇꯤꯟꯗ ꯀꯥꯏꯌꯦꯕ ꯑꯌꯨꯛꯇ ꯆꯠꯀꯦ ꯈꯟꯕꯅꯦ ꯑꯌꯨꯛꯇꯖꯨ ꯍꯧꯒꯠ ꯉꯝꯗꯦ ꯋꯥꯕꯅꯤꯅ
ꯑ ꯑꯗꯣ ꯑꯌꯨꯛꯇ ꯑꯃꯒ ꯅꯨꯡꯊꯤꯟ ꯑꯃꯒ ꯆꯠꯂꯗꯤ
ꯍꯣꯏ ꯆꯞꯄꯨꯗꯤ ꯆꯥꯗꯣꯏꯅꯤ ꯑꯗꯨꯗ ꯑꯃꯨꯛ ꯈꯪꯗꯦ ꯌꯦꯡꯉꯒꯦ ꯈꯔ ꯂꯩꯔꯒ ꯈꯔ ꯂꯩꯔꯒꯕꯨꯗꯤ ꯆꯠꯄ ꯌꯥꯕ ꯌꯥꯏ ꯍꯥꯏꯗꯤ ꯐ꯭ꯔꯤ ꯑꯣꯏꯔꯅꯤꯕ ꯑ ꯑꯌꯨꯛꯇꯨ ꯅꯍꯥꯟꯒꯩꯗꯤ ꯖꯤ ꯀ꯭ꯂꯥꯁ ꯅꯨꯡ ꯆꯠꯂꯝꯕꯅꯤꯅ ꯐꯔꯛ ꯇꯥꯏꯌꯦꯅ
ꯑꯣ
ꯆꯥꯛ ꯅꯨꯡ ꯊꯣꯡꯕ ꯇꯧꯗꯨꯏꯅꯤꯅ ꯗꯨꯒꯤ
ꯍꯧꯖꯤꯛꯀꯤꯗꯤ ꯊꯣꯡꯈ꯭ꯔꯕꯣ ꯆꯥꯛ ꯏꯟꯁꯥꯡ
ꯍꯧꯖꯤꯛ ꯊꯣꯡꯈ꯭ꯔꯦ ꯉꯁꯤꯒꯤ
ꯀꯩ ꯃꯊꯦꯜ ꯑꯣꯏꯟ ꯊꯣꯡꯖꯤꯜꯂꯕ
ꯑꯁ ꯉꯁꯤꯗꯤ ꯀꯩꯅꯣ ꯑꯣꯏꯅ ꯇꯧꯔꯦꯗ ꯁꯧꯒ꯭ꯔꯤ ꯑꯝꯒ ꯀꯥꯡꯉꯧ ꯑꯝꯒ ꯆꯝꯅ ꯑꯗꯨꯝ ꯇꯧꯁꯜꯂꯝꯃꯝ
ꯑꯣ ꯁꯧꯒꯔ꯭ꯤ ꯗꯣ ꯀꯅꯣ ꯑ ꯁꯧꯒꯔ꯭ꯤ ꯗꯣ ꯀꯅꯣꯒ ꯑ ꯍꯉꯝ ꯑ ꯍꯋꯥꯏ ꯃꯪꯒꯟ ꯑꯄꯣꯛꯄꯒ ꯍꯥꯞꯇ꯭ꯔꯣ ꯊꯣꯡꯒꯥꯟꯗ
ꯑꯁ ꯑꯩꯗꯤ ꯍꯥꯞꯇꯦ ꯑꯗꯨꯝ ꯀꯩꯅꯣ ꯇꯧꯕꯤꯅꯦ ꯍꯥꯏꯗꯤ ꯆꯝꯅ ꯍꯥꯏꯗꯤ ꯅꯄꯥꯛꯄꯤ ꯈꯔ ꯇꯧꯔꯦꯗꯅ ꯑꯗꯨꯒ ꯃꯣꯔꯣꯛ ꯑꯇꯦꯛꯄꯅꯅꯦ ꯑꯗꯨ ꯇꯧꯔꯒ ꯑꯗꯨꯝ ꯆꯝꯅ ꯊꯣꯡꯉꯦ ꯑꯗꯨꯅ ꯍꯥꯎꯋꯦꯅ ꯃꯤ ꯑꯧꯋꯣ ꯍꯋꯥꯏ ꯃꯪ ꯈꯒꯟ ꯍꯥꯞꯄꯗꯨ ꯅꯪ ꯀꯩꯅꯣ ꯇꯧꯕ꯭ꯔꯣ ꯀꯃꯥꯏꯟ ꯊꯣꯡꯒꯦ ꯑꯗꯨꯕ
ꯑꯥ ꯑꯩꯕꯨꯗꯤ ꯊꯣꯡ ꯐꯖꯅ ꯍꯩꯇꯦꯕꯀꯣ ꯀꯅꯣ ꯇꯧꯔ ꯎꯌꯦ ꯊꯣꯡꯕꯗꯣ ꯑꯗ ꯌꯨꯝꯗ ꯀꯩꯗ ꯀꯋꯥꯟ ꯀꯩꯅ ꯊꯣꯡꯕꯗ ꯑꯗꯨꯝ ꯑꯜꯂꯨ ꯍꯥꯄꯅꯤ ꯑꯗꯨꯒ ꯍꯣꯏ ꯃꯟ ꯑꯄꯣꯛꯄꯗꯨꯒ ꯍꯥꯞꯄꯒ ꯐꯖꯅ ꯊꯣꯡꯕꯒ ꯍꯥꯎꯋꯦꯕ ꯉꯍꯥꯛ ꯈꯤꯇꯪꯒ ꯍꯥꯞꯄꯒꯀꯣ
ꯑꯣ ꯑꯗꯨꯗꯤ ꯀꯩꯅꯣ ꯍꯥꯟꯅ ꯇꯧꯔꯝꯗꯧ ꯃꯥꯜꯂꯦ ꯍꯥꯏꯗꯤ ꯍꯋꯥꯏ ꯃꯪꯒꯟꯒ ꯀꯩꯅꯣꯒꯗꯣ ꯍꯥꯟꯅ ꯐꯖꯅ ꯃꯨꯜꯍꯜꯂꯦꯗꯅ
ꯎꯝ
ꯁꯧꯒꯔꯤꯅ ꯀꯣꯟꯅ ꯍꯥꯞꯄꯒ ꯑꯗꯨꯃꯥꯏꯅ ꯇꯧꯔꯝꯗꯧ ꯃꯥꯜꯂꯦ
ꯑ ꯃꯥꯅꯤ ꯃꯥꯅꯦ ꯑꯗꯨꯕꯨꯗꯤ ꯑꯗꯨꯒ ꯀꯩꯅꯣꯗꯤ ꯁꯧꯒ꯭ꯔꯤꯗ ꯑꯃ ꯑꯉꯥꯡꯕꯗꯨꯗꯤ ꯊꯣꯡꯉ ꯆꯥꯔꯕꯣ
ꯑ ꯁꯤꯂꯣꯛ ꯁꯧꯒ꯭ꯔꯤꯗꯣ
ꯑꯥ
ꯑꯁꯤꯟꯕꯗꯨ ꯅꯠꯇ꯭ꯔꯣ
ꯃꯥꯅꯦ ꯃꯥꯅꯦ
ꯑꯗꯨꯁꯨ ꯍꯧꯕꯅꯦ
ꯎꯝ ꯍꯥꯎꯣꯏ ꯍꯧꯖꯤꯛꯄꯨꯗꯤ ꯑꯗꯨꯝꯕ ꯑꯗꯨꯒꯤ ꯄꯣꯠꯇꯣ ꯑꯗꯨꯝ ꯑꯩꯈꯣꯏ ꯆꯥ ꯅꯨꯡ ꯑꯣꯏꯅ ꯊꯛꯅꯩꯗꯅ
ꯑ ꯍꯣꯏ ꯔꯣꯖꯔ ꯑꯥ ꯃꯣꯏꯒꯤ ꯃꯍꯩꯗꯣ
ꯎꯝ ꯎꯝ
ꯑꯗꯨ ꯍꯥꯎꯕꯅꯦ ꯐꯅ ꯀꯩꯅꯣꯒꯤ ꯐ ꯌꯣꯜꯂꯤꯅꯦ ꯗ꯭ꯋꯦꯂꯔꯁꯀꯤꯁꯨ ꯌꯣꯜꯂꯦꯗꯅ ꯑꯗꯨ ꯅꯠꯇꯕ ꯃꯃꯥꯡꯗꯁꯨ ꯑꯩ ꯑꯃ ꯊꯦꯡꯅꯔꯝꯃꯦꯕꯀꯣ ꯃꯅꯤꯄꯨꯔꯒꯤꯗꯤ ꯑꯣꯏꯗꯣꯏꯅꯦꯕ ꯍꯥꯏꯗꯤ ꯃꯣꯏꯗꯤ ꯗꯥꯏꯔꯦꯛ ꯃꯇꯨꯝꯗꯣ ꯍꯧꯖꯤꯛꯀꯤ ꯃꯇꯨꯝꯗꯣ ꯍꯥꯏꯗꯤ ꯃꯍꯩꯗꯣ ꯑꯗꯨ ꯇꯧꯔꯒ ꯀꯪꯍꯜꯂꯒ ꯑꯗꯨꯃꯥꯏꯅ ꯊꯥꯗꯔꯒ ꯍꯥꯏꯇꯥꯔꯦ ꯑꯗꯨꯗꯤꯕꯣ ꯍꯥꯏꯗꯤ ꯆꯥꯗꯣ ꯑꯅꯤꯔꯛ ꯑꯍꯨꯝꯂꯛ ꯊꯛ ꯌꯥꯏꯕꯣ
ꯑꯣ ꯀꯩꯅꯣ ꯇꯧꯔꯁꯨ ꯑꯗꯨꯝ ꯎꯝ ꯃꯍꯤꯗꯨꯁꯨ ꯑꯗꯨꯝ ꯍꯥꯎꯕꯅꯦꯕ ꯑꯗꯨꯝ ꯀꯪꯅ ꯀꯪꯍꯜꯂꯤꯉꯩꯗꯨꯝ ꯁꯦꯗ ꯆꯥꯕꯗꯣ
ꯌꯥꯎ ꯍꯥꯎꯕꯅꯤꯗꯖꯥꯎ ꯌꯨꯝꯗ ꯀꯩꯗꯒ ꯑꯗꯨꯝ ꯇꯧꯅꯕꯅꯦ
ꯎꯝ
ꯐꯧꯔ ꯊꯝꯕꯗ
ꯑꯗꯣ ꯈ꯭ꯋꯥꯏꯗꯒꯤꯩ ꯍꯥꯎꯕꯗꯤ ꯁꯧꯒꯤ ꯑꯃ ꯊꯣꯡꯉꯕ ꯁ ꯑꯗꯨꯒ ꯅꯥꯀꯟꯗ ꯁꯥ ꯑꯃ ꯃ ꯃ ꯍꯥꯄꯒ ꯆꯥꯔꯗꯤ ꯍꯥꯎꯕꯅꯤꯍꯥ
ꯑꯗꯨꯁꯨ ꯍꯥꯎꯕꯅꯦ ꯑꯗꯨꯒ ꯀꯩꯅꯣꯁꯨ ꯍꯥꯏꯗꯤ ꯉꯥꯔꯦꯟꯒꯨꯝꯕ ꯂꯩꯗꯅ ꯍꯥꯏꯗꯤ ꯁꯨꯝ ꯈꯔꯒ ꯂꯦꯝꯍꯧ ꯕꯗꯣ ꯀꯪꯇꯛꯀ ꯉꯧꯕ ꯒꯨꯝꯕ ꯅꯠꯇ꯭ꯔꯒꯅ ꯑꯗꯨꯃꯥꯏ ꯇꯧꯔꯒ ꯃꯍꯤ ꯑꯃ ꯆꯥꯝ ꯌꯥꯎ ꯑꯗꯨꯁꯨ ꯐ ꯍꯥꯎꯋꯦ ꯑꯗꯨꯃꯥꯏꯅ ꯇꯧꯕꯗꯨꯁꯨ ꯀꯥꯡꯍꯧꯁꯨ ꯑꯗꯨꯝ ꯌꯥꯏꯗ ꯀꯥꯡꯉꯧꯁꯨ ꯑꯗꯨꯝ ꯆꯥꯅꯩ ꯈꯜꯂꯦ ꯃꯥꯗꯤ ꯅꯠꯇ꯭ꯔꯒꯅ ꯌꯦꯔꯨꯝ ꯉꯧꯕ ꯑꯃꯒ ꯌꯦꯔꯨꯝ ꯍꯧꯕ ꯍꯥꯏꯒꯗ꯭ꯔꯥ
ꯎꯝ ꯎꯝ
ꯌꯥꯏ ꯅꯪꯗꯤ ꯀꯩ ꯇꯧꯔꯒꯦ ꯀꯃꯥꯏꯅ ꯆꯥꯛ ꯅꯨꯡ
ꯆꯥꯛꯁꯤ ꯑꯩꯒ ꯏꯃꯥꯟꯅꯕ ꯑꯃꯒ ꯂꯩꯃꯤꯟꯅꯩꯌꯦꯕ ꯑꯗ ꯃꯥꯅ ꯃꯥ ꯊꯣꯡꯉꯝꯃꯒ ꯃꯥꯁꯨ ꯑꯉꯥꯡ ꯇꯤ꯭ꯌꯨꯁꯟ ꯆꯠꯈ꯭ꯔꯦ
ꯑꯣ
ꯌꯦꯟꯁꯥꯡ ꯀꯩꯅꯣ ꯍꯋꯥꯏ ꯑꯃꯨꯛ ꯀꯥꯝꯈꯠꯂꯝꯃꯦ ꯃꯥꯅ ꯇꯧꯔꯝꯃꯤꯗꯣ
ꯑꯥ
ꯑꯩꯈꯣꯏꯕꯨꯗꯤ ꯀꯥꯡꯍꯧ ꯌꯥꯎꯗ꯭ꯔꯦ ꯑꯗꯨꯝ ꯍꯋꯥꯏꯗꯨꯒ ꯑꯗꯨꯝ ꯆꯥꯔꯅꯤ ꯇꯣꯞꯄ
ꯑꯣ ꯑꯁ ꯑꯩꯁꯨ ꯅꯣꯡ ꯐꯥꯗꯣꯛꯇꯤ ꯀꯩꯅꯣ ꯇꯧꯋꯤꯗ ꯑꯗꯨꯝ ꯁꯝꯅ ꯍꯋꯥꯏꯗꯤ ꯑꯗꯨꯝ ꯑꯩꯁꯨ ꯄꯥꯝꯃꯦꯕꯀꯣ ꯑꯗꯨꯅ ꯍꯋꯥꯏꯗꯪ ꯑꯗꯨꯝ ꯆꯥꯏꯗ ꯍꯋꯥꯏ ꯇꯧꯔꯗꯤ ꯀꯔꯤꯝ ꯑꯦꯛ꯭ꯁꯇ꯭ꯔꯥ ꯇꯧꯗ꯭ꯔꯦ
ꯑꯁ ꯍꯋꯥꯏ ꯍꯥꯏꯗꯤ ꯌꯨꯝꯗ ꯂꯩ ꯍꯋꯥꯏꯒꯁꯤ ꯄꯥꯛꯅ ꯆꯥꯗꯕꯅꯦꯕ ꯁꯤꯗꯗꯤ ꯍꯋꯥꯏꯁꯤꯗꯤ
ꯍ ꯍ ꯑꯧ ꯁꯝꯃꯃꯤꯗꯅꯅꯥ ꯁꯝꯖꯨ ꯑꯗꯣ ꯅꯣꯏꯁꯦ ꯀꯩꯅꯣ ꯇꯧꯅꯩꯔꯣ ꯄꯂꯤ ꯅꯥꯏꯅꯩꯔꯣ
ꯅꯥꯏꯅꯗꯦꯗ ꯑꯩꯈꯣꯏ ꯁꯨꯝ
ꯑꯥ ꯑꯣ ꯑꯩꯗꯨꯗꯤ ꯅꯃꯥꯟꯅꯕ ꯑꯣꯏꯗꯣꯏꯔꯕ ꯂꯩꯃꯤꯟꯅꯩꯁꯦ
ꯃꯥꯅꯤ ꯃꯥꯅꯤ ꯑꯩꯈꯣꯏ ꯀ꯭ꯂꯥꯁ ꯃꯥꯟꯅꯕ ꯁꯤꯗ ꯂꯩꯃꯤꯟꯅꯕꯅꯦꯕ ꯑꯩꯒ ꯑꯗꯨꯗ ꯎꯝ ꯅꯪꯗꯤ ꯑꯦ ꯑꯌꯥꯝꯕꯗꯤ ꯏꯊꯟꯗ ꯂꯩꯕꯅꯤꯅ ꯏꯊꯟꯗ ꯊꯣꯡꯉꯝꯃꯅꯤꯅꯦ ꯂꯣꯏꯅ
ꯑꯧ ꯑꯗꯣ ꯑꯩ ꯃꯃꯥꯡꯗ ꯀꯩꯅꯣ ꯇꯧꯔꯝꯃꯦ ꯍꯥꯏꯗꯤ ꯑꯩ ꯃꯤ ꯑꯃꯒ ꯂꯩꯃꯤꯟꯅꯔꯝꯃꯦꯕꯀꯣ ꯑꯗꯨ ꯃꯇꯝꯗꯨ ꯀꯃꯥꯏꯅ ꯇꯧꯒꯦ ꯍꯥꯏ ꯇꯔꯦ ꯆꯥꯛ ꯊꯣꯡꯅꯕꯁꯦ ꯍꯥꯏꯗꯤ ꯅꯤꯡꯅꯤꯉꯥꯏ ꯁꯪꯗꯥꯟꯅꯕꯩ ꯇꯥꯏꯞ ꯇꯧꯕꯗꯣ
ꯎꯝ
ꯄ ꯌꯥꯎꯋꯦꯕ ꯑꯗꯨꯃꯥꯏꯅ ꯃꯅ ꯊꯦꯡꯅ ꯇꯨꯝꯃꯒ ꯍꯧꯒꯠꯂꯛꯑꯅꯤ ꯑꯗꯨꯗꯩꯗꯤ ꯑꯌꯨꯛꯇꯨꯗꯤ ꯑꯃꯨꯛ ꯊꯣꯡꯗ ꯌꯥꯗꯕꯅꯤꯅ ꯅꯨꯡꯇꯤꯒꯤ ꯑꯩꯅ ꯊꯣꯡꯒꯠꯂꯅꯤꯗꯣ ꯀꯣꯜꯂꯤꯛ ꯐꯦꯡꯕ ꯑꯗꯨꯁꯨ ꯑꯁ ꯈꯔ ꯅꯨꯡꯉꯥꯏꯅꯗꯕ ꯑꯗꯨꯗꯩꯗꯤ ꯏꯟꯁꯥꯡꯃꯛꯇ ꯁꯦꯝꯃꯁꯨ ꯌꯥꯎꯅꯤꯡꯗꯕ ꯍꯥꯏꯗꯤ ꯃꯇꯟ ꯇꯟꯕꯩ ꯇꯥꯏꯞ ꯇꯧꯕꯗꯣ
ꯎꯝ ꯎꯝ
ꯑꯗꯨ ꯀꯥꯟꯗꯗꯤ ꯑꯃꯨꯛ ꯅꯨꯡꯉꯥꯏꯇꯦꯕ ꯍꯥꯏꯗꯤ ꯊꯕꯛ ꯄꯨꯟꯅ ꯍꯔꯥꯎ ꯍꯔꯥꯎ ꯇꯧꯃꯤꯟꯅꯈ꯭ꯔꯕꯨꯗꯤ ꯀꯔꯤꯝ ꯈꯟꯗꯕ
ꯎꯝ ꯌꯥꯎꯕꯅꯤ ꯅꯨꯡꯉꯥꯏꯇꯕꯅꯦ ꯑꯃꯔꯣꯝꯗ ꯍꯥꯏꯗꯤ ꯑꯩꯅꯒ ꯊꯕꯛ ꯇꯧꯔꯤꯉꯩꯗ ꯃꯅ ꯍꯥꯏꯗꯤ ꯑꯦ ꯌꯥꯝ ꯇꯧꯕ ꯇꯧꯗꯕ ꯈꯤꯇꯪ ꯄꯥꯡꯖꯤꯜꯂꯗꯤ ꯅꯨꯡꯉꯥꯏꯗꯅ ꯅꯠꯇ꯭ꯔꯣ ꯍꯥꯏꯗꯤ ꯄꯨꯟꯅ ꯄꯨꯟꯅ ꯇꯧꯃꯤꯟꯅꯕ ꯅꯨꯡꯉꯥꯏꯌꯦꯕ
ꯑꯩꯁꯤ ꯏꯊꯟꯇ ꯆꯥꯔꯁꯤꯅꯦ ꯍꯦꯛ ꯅꯣꯡ ꯐꯥꯗꯣꯛ ꯊꯥꯪꯅꯕ ꯑꯃꯨꯛ ꯀꯩ ꯑꯃꯨꯛꯀ ꯆꯥꯃꯤꯟꯅꯕ ꯇꯩꯔꯤꯁꯤ
ꯑꯗꯨꯅꯤ ꯍꯧꯖꯤꯛꯁꯤ ꯑꯩꯁꯨ ꯑꯉꯥꯡ ꯑꯃ ꯀꯩꯅꯣ ꯇꯧꯁꯤꯅ ꯇꯧꯕꯅꯦꯕ ꯇꯨꯏꯁꯟ ꯑꯪ ꯇꯨꯏꯁꯟ ꯑꯃ ꯇꯧꯁꯤꯅ ꯇꯧꯕꯅꯦꯕ ꯑꯗꯣ ꯃꯣꯏꯅꯍ ꯋꯥꯔꯤꯕꯨꯗꯤ ꯁꯥꯟꯅꯕꯕꯨꯗꯤ ꯂꯣꯏꯔꯦ ꯃꯣꯏ ꯄꯦꯔꯦꯟꯁꯤꯡꯒ ꯑꯗꯣ ꯃꯊꯪ ꯍꯞꯇꯥ ꯑꯗꯨꯃꯥꯏꯅ ꯇꯧꯔꯒ ꯍꯧꯁꯦꯅ ꯍꯥꯏꯔꯛꯄꯅꯦꯕ
ꯑꯥ
ꯑꯗꯨꯗ ꯑꯩꯅ ꯁꯨꯝ ꯏꯌꯥꯝꯕꯁꯨ ꯆꯠꯄꯅꯤꯅ ꯑꯍꯥꯟꯕ ꯆꯠꯀꯥꯟꯗ ꯀꯃꯥꯏ ꯀꯃꯥꯏ ꯇꯧꯒꯦꯗꯨ ꯁꯨꯝꯍꯪꯒꯦꯗ ꯇꯧꯔꯛꯄꯅꯤꯗ
ꯑꯣ ꯇꯨꯏꯁꯟ ꯅꯪꯁꯤ ꯀ꯭ꯂꯥꯁ ꯀꯌꯥ ꯑꯣꯏꯗꯣꯏꯅꯣ
ꯀ꯭ꯂꯥꯁ ꯁꯤꯛꯁꯀꯤ ꯑꯉꯥꯡꯅꯤ
ꯑꯣ ꯁꯤꯛꯁꯀꯤꯗꯤ ꯑꯩꯁꯨ ꯇꯥꯛꯏꯗꯣ ꯁꯤꯛꯁꯀꯤꯅꯦꯕꯀꯣ ꯍꯥꯢꯗꯤ ꯁꯞꯖꯦꯛ ꯂꯣꯏ ꯇꯥꯛꯇꯣꯏ ꯑꯣꯏꯔꯃꯅꯤ ꯑꯗꯨꯗꯤ
ꯃꯥꯥꯟꯅꯦ ꯁꯕꯖꯦꯛ ꯂꯣꯏ ꯇꯥꯛꯇꯣꯏꯅꯦ
ꯑꯩꯁꯨ ꯁꯨꯃꯥꯏꯅ ꯇꯧꯋꯦ ꯍꯥꯏꯗꯤ ꯀ꯭ꯂꯥꯁ ꯁꯤꯛꯁꯀꯤꯗꯤ ꯑꯦꯐꯔꯠꯁꯤ ꯌꯥꯝ ꯀꯟꯅ ꯊꯥꯗꯗ꯭ꯔꯁꯨ ꯌꯥꯕꯅꯤ ꯌꯥꯔꯤꯕꯅꯦꯕ ꯍꯥꯏꯗꯤ ꯄ꯭ꯔꯤꯄꯦꯌꯔ ꯇꯧꯕꯗꯣ ꯑꯗꯣ ꯈꯔꯗꯤ ꯇꯧꯕꯅꯗꯤ ꯐꯩ ꯍꯥꯏꯗꯤ ꯇꯥꯛꯂꯛꯄ ꯃꯇꯝꯗ ꯍꯥꯏꯗꯤ ꯅꯪ ꯍꯥꯟꯅ ꯑꯝꯇ ꯇꯥꯛꯇ꯭ꯔꯤꯕ ꯅꯠꯇ꯭ꯔꯕ
ꯎꯝ ꯇꯥꯛꯂꯛꯇꯦ ꯑꯍꯥꯟꯕ ꯑꯣꯏꯗꯣꯏꯅꯦ
ꯆꯞ ꯃꯥꯟꯅꯗꯣꯏꯅꯦ ꯑꯩꯁꯨ ꯍꯟꯗꯛ ꯑꯍꯥꯟꯕꯅꯦꯕ ꯇꯥꯛꯏꯁꯦ ꯑꯗꯣ ꯍꯥꯏꯗꯤ ꯅꯣꯡ ꯐꯥꯗꯣꯛ ꯁꯪꯗꯗꯅ ꯄ꯭ꯔꯤꯄꯦꯌꯔ ꯇꯧꯍꯧꯗꯕ ꯌꯥꯎꯋꯤꯗꯅ ꯑꯗꯨꯒꯨꯝꯕꯗ ꯑꯗꯨꯕꯨꯗꯤ ꯑꯗꯨꯝ ꯍꯥꯏꯗꯤ ꯌꯥꯅ ꯌꯥꯅꯕꯕꯨꯗꯤ ꯇꯥꯛꯑꯦꯀꯣ ꯑꯗꯣ ꯑꯌꯥꯝꯕꯅꯗꯤ ꯍꯧꯖꯤꯛ ꯇꯤ ꯃꯣꯏꯒꯤ ꯁ꯭ꯀꯨꯜꯒꯤ ꯄꯤꯊꯔꯛꯄꯗꯣ
ꯑꯥ
ꯑꯗꯨꯝ ꯇꯥꯛꯅꯕ ꯍꯣꯠꯅꯩꯌꯦꯕ ꯑꯗꯨꯒ ꯀꯥꯂꯦꯟ ꯁꯨꯇꯤꯒꯨꯝꯕ ꯃꯣꯏꯅ ꯄꯥꯝꯃꯒꯅꯨꯛ ꯈꯔ ꯉꯟꯅ ꯍꯦꯛ ꯇꯥꯛꯄꯤꯌꯣ ꯍꯥꯏꯔꯒꯅ ꯈꯔ ꯄ꯭ꯔꯤꯄꯦꯌꯔ ꯇꯧꯔ ꯆꯠꯂꯦ ꯑꯗꯨ ꯃꯇꯝꯗꯗꯤ
ꯎꯝ ꯍꯧꯖꯤꯛꯖꯤ ꯀꯥꯂꯦꯟ ꯁꯨꯇꯤ ꯄꯤꯕꯒꯤ ꯃꯇꯥꯡ ꯑꯣꯏꯒꯅꯤꯗ ꯃꯇꯝ
ꯑꯥ ꯀꯥꯂꯦꯟ ꯁꯨꯇꯤ ꯂꯩꯔꯤꯕꯅꯦ ꯃꯣꯏ ꯍꯧꯖꯤꯛ ꯇꯥꯡ ꯃꯔꯤꯐꯧ ꯄꯤꯅꯕ ꯈꯔ ꯌꯥꯎꯅꯩ ꯑꯗꯨꯃꯥꯏꯅ ꯁꯥꯡꯗꯣꯛꯅꯈꯤꯕ ꯃꯥꯜꯂꯦ ꯑꯍꯥꯟꯕꯗ ꯍꯞꯇꯥ ꯑꯃꯇꯪ ꯄꯤꯔꯝꯕꯅꯦꯕ
ꯎꯝ ꯍꯣꯏ ꯑꯩꯁꯨ ꯍꯌꯦꯡ ꯈꯪꯗꯕ ꯂꯩꯔꯒꯗꯤ ꯑꯗꯨꯝ ꯍꯪꯉꯛꯇꯣꯏꯅꯤ ꯏꯌꯥꯝꯕꯗ
ꯍꯣꯏ ꯍꯣꯏ ꯌꯥꯏ ꯌꯥꯏ ꯍꯪꯉꯛꯎ ꯀꯩꯁꯨ ꯀꯥꯏꯗꯦ ꯀꯩꯗꯧꯔꯒꯦ
ꯈꯤꯇꯪ ꯑꯩꯈꯣꯏꯗꯁꯨ ꯈꯪꯕ ꯑꯗꯨꯝ ꯍꯦꯜꯂꯝꯃꯅꯤ ꯑꯗꯨꯅ ꯇꯥꯊꯣꯛ ꯇꯥꯁꯤꯟ ꯈꯔ ꯇꯧꯔꯛꯀꯦ ꯍꯪꯉꯛꯀꯗꯣꯏꯅꯦ
ꯃꯥꯅꯦ ꯃꯥꯅꯦ ꯍꯥꯏꯗꯤ ꯑꯦꯛꯁꯄꯤꯔꯌꯦꯟꯁꯇꯨꯒꯤ ꯋꯥꯅꯤꯗ ꯑꯩꯈꯣꯏꯁꯨ ꯀꯩꯁꯨ ꯌꯥꯝ ꯍꯩꯔꯨꯕꯒꯤ ꯅꯠꯇꯦꯗꯅ ꯑꯩꯁꯨ ꯉꯥꯏꯍꯥꯛ ꯇꯥꯛꯎꯕ ꯈꯣꯠꯂꯨꯕꯗꯨ ꯑꯗꯨ ꯃꯉꯥꯏ ꯁꯤꯔ ꯃꯥ ꯂꯣꯏꯔꯦ ꯀꯩꯗꯧꯔꯒꯦ ꯑꯗꯨꯕꯨꯗꯤ ꯎꯝ
ꯑꯩꯈꯣꯏꯁꯨ ꯄꯨꯟꯗꯕꯗꯤ ꯀꯨꯏꯗꯤ ꯀꯨꯏꯔꯦ ꯊꯥ ꯂꯣꯏ
ꯑꯁ ꯀꯨꯏꯔꯦ
ꯑꯗꯣ ꯑꯃꯨꯛꯇꯪꯗꯤ ꯄꯨꯟꯕꯗꯤ ꯌꯥꯕꯅꯤꯗ
ꯌꯥꯏ ꯌꯥꯏ ꯄꯨꯟꯖꯦ ꯅꯣꯡꯃ ꯅꯣꯏꯔꯣꯝꯗ ꯀꯩꯅꯣ ꯄꯨꯟꯐꯝ ꯅꯨꯡꯉꯥꯏꯕ ꯂꯩꯕ꯭ꯔꯣ
ꯂꯩꯌꯦ ꯂꯩꯌꯦ ꯀꯩꯅꯣ ꯇꯧ ꯐꯖꯅ ꯆꯥꯛꯆꯥ ꯍꯩꯖꯅ ꯇꯧꯕꯝ ꯑꯩꯈꯣꯏ ꯑꯗꯨꯝ ꯐꯅꯌꯥꯝ ꯃꯤ ꯐꯅꯌꯥꯝ ꯄꯨꯟꯕ ꯌꯥꯕꯅꯦ ꯃꯣꯏꯒꯤꯗꯣ ꯃꯤ ꯀꯨꯟ ꯄꯨꯟꯕ ꯌꯥꯏ ꯑꯗꯣ ꯑꯩꯈꯣꯏ ꯑꯗꯨꯃꯥꯏꯅꯗꯤ ꯀꯩꯁꯨꯝ ꯄꯨꯜꯂꯣꯏꯗꯅ ꯍꯦꯛ ꯑꯩꯈꯣꯏ ꯍꯥꯟꯅ ꯂꯩꯃꯤꯅ ꯑꯩꯈꯣꯏ ꯃꯉꯥ ꯇꯔꯥꯃꯛ ꯉꯥꯏꯔꯦ ꯑꯗꯨꯃꯥꯏꯅ
ꯃꯥꯅꯦ ꯃꯥꯅꯦ ꯃꯤ ꯌꯥꯝꯃꯒ ꯍꯥꯏꯗꯤ ꯋꯥꯏꯗ ꯍꯥꯏꯗꯤ ꯑꯗꯨꯃꯥꯏꯅ ꯃꯤ ꯇꯔꯨꯛ ꯇꯔꯦꯠꯃꯨꯛ ꯇꯧꯔꯒ ꯑꯗꯨꯝ ꯑꯩꯈꯣꯏ ꯑꯁꯪꯕ ꯀꯥꯡꯕꯨ ꯈꯔ ꯇꯧꯔꯦꯗꯅ
ꯎꯝ ꯎꯝ ꯑꯗꯒꯤ ꯂꯝꯁꯤꯁꯨ ꯅꯛꯅꯕ ꯅꯠ ꯇꯝꯅꯤꯅꯀꯣ ꯑꯩ ꯂꯩꯀꯥꯏ ꯂꯩꯀꯥꯏ ꯃꯁꯦꯟꯅꯤ ꯍꯥꯏꯔ ꯂꯣꯏꯅ ꯍꯧꯅꯔꯒ ꯇꯧꯕ ꯌꯥꯕ
ꯍꯣꯏ ꯍꯣꯏ
ꯁꯪꯕ ꯁꯪꯗꯕꯁꯨ ꯂꯩꯅꯔꯦ ꯂꯝꯅꯒ ꯂꯥꯞꯅꯕꯅꯦ ꯌꯥꯕ ꯌꯥꯕ ꯃꯤ ꯃꯉꯥ ꯇꯔꯥ ꯑꯗꯨꯃꯥꯏꯅ ꯇꯧꯔꯒ
ꯍꯣꯏ
ꯀꯩꯅꯣꯝ ꯀꯩꯅꯣ ꯇꯧꯁꯤ
ꯍꯥꯏꯗꯤ ꯈꯔ ꯁꯪꯅꯕ ꯃꯇꯝꯗꯀꯣ
ꯎꯝ ꯎꯝ
ꯄꯥꯎ ꯐꯖꯟ ꯐꯥꯎꯅꯔꯦꯗꯅ
ꯎꯝ
ꯑꯗꯨꯒ ꯍꯣꯏ ꯑꯗꯨꯅꯤꯅꯦ ꯇꯧꯔꯤꯁꯤ ꯆꯥꯛ ꯆꯥꯅꯕ ꯕꯕꯥꯎꯗ ꯁꯪꯖꯜꯂꯛꯇ꯭ꯔꯝꯅꯤꯅꯦ ꯊꯥꯏꯅ ꯀꯣꯂꯦꯖ ꯀꯥꯔꯤꯉꯩ ꯃꯇꯝꯒꯨꯝꯕ ꯍꯥꯏꯗꯤ ꯑꯗꯨ ꯃꯇꯝꯗꯣ ꯑꯣꯏꯔꯛꯇ꯭ꯔꯦꯕ
ꯍꯣꯌꯦ ꯍꯧꯖꯤꯛꯇꯤ ꯃꯁꯥ ꯃꯁꯥꯒꯤ ꯃꯊꯧ ꯂꯣꯏ ꯆꯤꯟꯅꯔꯦ ꯑꯗꯒꯤ ꯌꯨꯝ ꯄꯨꯟꯅꯕ ꯌꯥꯎꯅꯔꯦ ꯅꯨꯄꯤ ꯊꯤꯅꯕ ꯌꯥꯎꯅꯔꯦ
ꯌꯥꯎꯔꯦ
ꯑꯗ ꯍꯧꯖꯤꯛꯇꯤ
ꯂꯩꯕꯕꯧ ꯑꯗꯨꯝ ꯌꯥꯎꯅꯔꯕꯅꯤ ꯀꯩꯅꯣ
ꯎꯝ ꯑꯗꯨꯅ ꯍꯧꯖꯤꯛ ꯍꯥꯏꯔꯨ ꯃꯇꯝꯗ ꯃꯣꯏ ꯃꯥ ꯃꯣꯏꯒꯤ ꯏꯃꯨꯡ ꯃꯅꯨꯡꯁꯨ ꯄꯨꯗꯕ ꯌꯥꯗꯕꯅꯤꯅ ꯑꯩꯈꯣꯏꯅ ꯍꯥꯏꯔꯨꯕ ꯃꯇꯝꯗꯗꯤ ꯑꯩꯈꯣꯏꯁꯨ ꯀꯟꯅ ꯐꯣꯔꯁ ꯇꯧꯕꯁꯨ ꯉꯝꯗꯦ
ꯃꯥꯅꯦ
ꯑꯗꯨꯗ ꯃꯣꯏꯅ ꯌꯥꯔꯒꯅ ꯌꯥꯔꯦ ꯑꯗꯣ ꯌꯥꯕ ꯑꯩꯈꯣꯏ ꯈꯔ ꯑꯃ ꯆꯠꯂꯒ ꯅꯣꯡꯃ ꯐꯖꯅ ꯆꯥꯛ ꯆꯔꯥ ꯑꯃ ꯆꯥꯃꯤꯟꯅꯔꯒ ꯑꯗꯒꯤ ꯂꯩꯗꯅ ꯋꯥꯔꯤ ꯋꯥꯇꯥꯏ ꯍꯥꯏꯔꯦꯗꯅ ꯁꯨꯝ ꯑꯩꯈꯣꯏꯅ ꯀꯩ ꯀꯩ ꯇꯧꯕ ꯌꯥꯏ ꯈꯣꯠꯂꯦꯅ
ꯃꯅꯦ ꯆꯥꯎꯈꯠ ꯊꯧꯔꯥꯡꯒꯤ ꯑꯣ ꯈꯔ ꯇꯧꯕ ꯌꯥꯏ ꯀꯩꯅꯣ
ꯌꯥꯏ ꯌꯥꯏ ꯑꯩꯈꯣꯏꯅ ꯇꯧꯗꯅ ꯀꯅꯥꯅ ꯇꯧꯒꯅꯤ
ꯍꯥꯅꯥ ꯄꯨꯂꯤꯉꯦ ꯗ ꯅꯨꯉꯥꯏ ꯕꯅꯤꯅꯦ
ꯅꯨꯡꯉꯥꯏ ꯅꯨꯡꯉꯥꯏ ꯍꯣꯏ ꯏꯌꯥꯝꯕ ꯑꯩ ꯀꯩꯅꯣ ꯇꯧꯔꯒꯦ ꯀꯩꯅꯣ ꯇꯧꯔꯗꯤ ꯇꯨꯏꯁꯟ ꯇꯧꯕ ꯃꯇꯝꯗ ꯈꯡꯕ ꯈꯣꯠ ꯂꯩꯔꯗꯤ ꯑꯗꯨꯝ ꯍꯥꯡꯉꯛꯀꯗꯣꯏꯅꯂ
ꯍꯣꯏ ꯍꯣꯏ ꯍꯣꯏ ꯇꯧꯔꯣ ꯇꯧꯔꯣ ꯑꯗꯨꯒ ꯅꯡ ꯈꯜꯂꯛꯑꯣ ꯀꯩꯅꯣꯒꯤꯗꯨꯁꯨ ꯆꯥꯛꯀꯤꯗꯨꯁꯨ ꯀꯣ
ꯍꯣꯏ ꯁꯤꯂꯥꯒꯦ ꯁꯤꯜ ꯆꯥꯏꯜꯂꯒꯦ ꯑꯩ ꯁꯤꯑꯃꯨꯛ ꯑꯁꯤꯗꯃ ꯆꯠꯂꯨꯏꯒ‌ꯦ
ꯑꫭ ꯐꯔꯦ ꯐꯔꯦ